ꯇꯥꯕ꯭ꯔꯣ ꯍꯜꯂꯣ
ꯎꯝ ꯍꯜꯂꯣ ꯇꯥꯕ꯭ꯔꯥ
ꯇꯥꯕ꯭ꯔꯣ
ꯑꯥ ꯇꯥꯏꯌꯦ
ꯢꯁ ꯀꯌꯥꯃꯨꯛ ꯇꯥꯕ꯭ꯔꯥ ꯀꯌꯥꯃꯨꯛ ꯇꯥꯕ꯭ꯔꯥ ꯑꯗꯨꯗꯤ
ꯌꯨꯝ ꯀꯥꯏꯒꯗꯧꯔꯦ ꯅꯪ ꯅꯈꯣꯟꯗꯨꯅ
ꯑꯁ ꯌꯨꯝ ꯀꯥꯢꯒꯗꯧꯔꯦ ꯍꯥꯏꯕ
ꯎꯝ
ꯑꯗꯧꯗꯤ ꯀꯥꯏꯈ꯭ꯔꯦ ꯍꯧꯖꯤꯛ ꯂꯧꯕꯨꯛꯇ ꯂꯩꯌꯦ ꯏꯁꯤꯡ ꯂꯧꯕ ꯉꯔꯥꯡ ꯅꯨꯡꯗꯥꯡꯗꯣ ꯑꯩ ꯃꯝꯁꯤꯜꯂꯛꯑꯀꯥꯟꯗ ꯏꯁꯤꯡ ꯂꯧꯒꯦ ꯇꯧꯕꯅꯦ ꯑꯁ ꯀꯥꯎꯕ ꯍꯥꯏꯇꯥꯔꯦ ꯕꯣꯜ ꯌꯦꯡꯕ ꯂꯣꯏꯔꯦ ꯂꯧ ꯀꯝꯃꯦ ꯑꯃꯨꯛ ꯍꯜ ꯍꯜꯂꯛꯑꯦ ꯁꯤꯡ ꯂꯧꯔꯨꯔꯒ
ꯀꯅꯥꯕꯨ ꯁꯞꯄꫭꯔꯠ ꯇꯧꯕ꯭ꯔ ꯅꯪꯗꯤ
ꯑꯩꯗꯤ ꯌꯥꯝ ꯉꯁꯤꯒꯤꯗꯤ ꯑꯩꯗꯤ ꯅꯝꯕꯔ ꯇꯦꯟ ꯍꯥꯞꯄꯗꫭ ꯑꯩꯗꯤ ꯁꯞꯄꯣꯔꯠ ꯇꯧꯗꯦ ꯅꯝꯕꯔ ꯇꯦꯟ ꯍꯥꯞꯄꯒꯤ ꯅꯣꯏ ꯕꯥꯒꯤ ꯅꯣꯏ ꯕꯥꯒꯤ ꯁꯞꯄꯣꯔꯠ ꯇꯧꯕꯗ ꯑꯩꯗꯤ ꯁꯞꯄꫭꯔꯠ ꯇꯧꯗꯦ ꯇꯥꯕ꯭ꯔꫭ ꯅꯣꯏ ꯕꯥꯗꯣ ꯐꫭꯠꯕꫭꯜꯗ ꯑꯩꯒꯤ ꯌꯦꯛꯅꯕ
ꯉꯝꯗ꯭ꯔꯗꯤ ꯆꯥꯛ ꯆꯥꯔꯣꯏ ꯍꯥꯏꯅ ꯉꯁꯥꯏꯗꯤ
ꯑꯗꯣ ꯆꯥꯗ꯭ꯔꯦ
ꯉꯝꯈ꯭ꯔꯦꯅ ꯑꯗꯣ
ꯍꯥ ꯑꯩꯗꯤ ꯅꯣꯏ ꯕꯥꯒꯤ ꯉꯝꯈ꯭ꯔꯦ ꯉꯝꯈ꯭ꯔꯦ ꯑꯩꯗꯤ ꯅꯣꯏꯄꯥꯒꯤꯗꯣ ꯌꯦꯛꯅꯕꯅꯦ ꯑꯩꯗꯤ ꯉꯝꯨꯗꯁꯅꯨ ꯍꯥꯏꯔ ꯂꯥꯎꯔ ꯂꯩꯔꯤ ꯀꯥꯟꯁꯤꯗ
ꯎꯝ
ꯉꯁꯤ ꯀꯥꯏ ꯆꯠꯇꯣꯏꯅꯣ ꯌꯨꯝꯗ ꯗꯨꯝ ꯐ꯭ꯔꯤ ꯂꯩꯗꯣꯏꯔꯣ
ꯎꯝ
ꯗ꯭ꯌꯨꯇꯤ ꯆꯠꯄꯗꯣ ꯅꯨꯡꯉꯥꯏꯔꯦꯅꯦ ꯃꯤ ꯃꯆꯥꯗꯤ ꯎꯔꯨꯝꯗ ꯊꯕꯛ ꯇꯧꯔꯒ ꯏꯁ ꯈꯣꯏꯗꯤ ꯅꯨꯡꯁꯥ ꯃꯔꯛꯇ ꯑꯁ ꯍꯥꯥ
ꯅꯣꯏꯅ ꯍꯦꯟꯅ ꯅꯨꯡꯉꯥꯏꯌꯦ
ꯏꯁ ꯅꯨꯡꯁꯥ ꯃꯔꯛꯇꯕꯨ ꯅꯣꯏꯗꯤ ꯀꯝꯄ꯭ꯂꯦꯛꯁꯟꯁꯨ ꯃꯥꯏꯁꯨ ꯀꯔꯤ ꯍꯥꯏꯕ ꯍꯥꯥ
ꯑꯈꯣꯏꯗꯤ ꯅꯨꯡꯁꯥ ꯊꯣꯛꯄꯁꯨ ꯎꯗ꯭ꯔꯦ
ꯏꯁ ꯎꯗ꯭ꯔꯦ ꯅꯨꯡꯁꯥ ꯊꯣꯛ ꯅꯈꯣꯏꯗꯤ ꯅꯨꯡꯁꯥꯒꯁꯦ ꯎꯗ꯭ꯔꯦ ꯍꯥꯏꯕ ꯌꯥꯔꯦ
ꯎꯗꯦꯅꯦ
ꯑꯁ ꯎꯋꯦ ꯎꯋꯦ ꯈꯪꯉꯦ ꯇꯥꯕ꯭ꯔꯣ ꯅꯪ ꯍꯦꯔꯣꯒ ꯀꯣꯏꯕ ꯑꯗꯨꯗ ꯍꯥ
ꯍꯥ
ꯅꯪ ꯍꯤꯔꯣꯒ ꯀꯣꯏꯕ ꯂꯥꯛꯇꯔꯣ ꯍꯥꯏꯕ ꯅꯪ ꯍꯤꯔꯣꯒ ꯆꯥꯅꯤꯡꯉꯥꯏ ꯂꯥꯛꯇ ꯍꯥꯥ ꯅꯨꯡꯇꯤꯒꯤ ꯂꯥꯛꯂꯝꯒꯅꯤꯀꯣ
ꯂꯥꯛ ꯑꯦ ꯎꯝ
ꯀꯣ
ꯍꯣꯏ
ꯍꯥꯥ ꯇꯥꯕ꯭ꯔꯣ
ꯂꯥꯛꯑꯦ ꯑꯗꯣ ꯃꯗꯨ
ꯑꯗꯨ ꯅꯨꯡꯇꯤꯒꯤ ꯂꯥꯛꯄ꯭ꯔꯥ ꯍꯥꯏꯕ ꯇꯥꯌꯦ ꯀꯗꯝ
ꯂꯥꯛꯑꯦ ꯃꯥꯗꯤ
ꯑꯦ
ꯎꯝ
ꯍꯜꯂꯣ
ꯀꯔꯤ ꯇꯧꯕ꯭ꯔꯥ ꯇꯥꯏꯌꯦ
ꯐꯖꯅ ꯇꯥꯗꯦ ꯅꯨꯡꯇꯤꯒꯤ ꯂꯥꯛꯄ꯭ꯔꯥ ꯍꯥꯏꯕ ꯅꯨꯡꯇꯤꯒꯤ ꯂꯥꯛꯄ꯭ꯔꯥ ꯍꯥꯏꯕ
ꯎꯝ
ꯁꯦꯁ ꯌꯥꯝ ꯐꯩꯌꯦ ꯀꯣ ꯌꯥꯝ ꯍꯔꯥꯎꯋꯦ ꯀꯣ ꯃꯤ ꯃ ꯎꯝ ꯌꯥꯝ ꯍꯔꯥꯎꯋꯦꯀꯣ ꯃꯤ ꯃꯆꯥꯗꯤ ꯑꯗꯣ ꯅꯪ ꯆꯠꯄ ꯌꯨꯝ ꯆꯠꯄ ꯀꯥꯟꯗ ꯊꯤꯟꯕꯤꯗꯦ
ꯊꯤꯟꯗꯦ
ꯍꯥꯥ
ꯊꯤꯟꯕꯤꯗꯦ
ꯀꯩꯗꯧꯕꯒꯤ
ꯃꯥꯖꯦ ꯊꯕꯛ ꯇꯧꯋꯦꯅ
ꯀꯩ ꯊꯕꯛ ꯇꯧꯕ꯭ꯔꯥ ꯃꯥꯗꯤ ꯍꯥꯥ
ꯌꯨꯝꯗ ꯑꯗꯨꯝ ꯇꯨꯝꯃꯤ ꯃꯥꯗꯤ ꯇꯨꯃꯤ ꯂꯩ ꯃꯥ
ꯁꯦꯁ ꯅꯨꯡꯉꯥꯏꯔꯦꯅꯦ ꯃꯥꯗꯤ ꯅꯣꯏꯕꯥꯅꯤꯗꯣ ꯊꯨꯅ ꯆꯦꯟꯈ꯭ꯔꯣ ꯑꯗꯨꯅ ꯅꯨꯡꯉꯥꯏꯔꯅꯤ
ꯇꯥꯕ꯭ꯔꯣ
ꯁꯤꯗ ꯆꯒꯤꯔ ꯅꯣꯟꯗꯦꯅꯁꯤ
ꯑꯩꯈꯣꯏꯗꯤ ꯀꯔꯤ ꯎꯄꯥꯏ ꯂꯩ ꯂꯧꯃꯤ ꯑꯣꯏꯕꯅꯤꯅ ꯂꯧꯗ ꯑꯗꯨꯝ ꯀꯨꯝꯒꯅꯤ
ꯅꯣꯏ ꯂꯧꯗꯣ ꯆꯥꯎꯕ꯭ꯔꯥ
ꯆꯥꯎꯋꯦ ꯎꯝ
ꯎꯝ ꯐꯩꯌꯦꯅ ꯑꯗꯨꯗꯤ
ꯏꯁ ꯋꯥꯔꯤꯕꯁꯤꯗꯤ ꯇꯥꯕ꯭ꯔꯣ
ꯎꯝ
ꯇꯥꯕ꯭ꯔꯣ
ꯇꯥꯏꯌꯦ
ꯑꯗꯣ ꯅꯣꯡꯃ ꯅꯣꯏ ꯃꯥꯒ ꯅꯕꯟꯅꯤ ꯀꯣꯏꯕ ꯂꯥꯛꯑꯣꯅ ꯑꯁꯦꯡꯕ
ꯎꯝ ꯂꯥꯛꯇꯣꯏꯅꯦ
ꯏꯁ ꯂꯥꯛꯀꯅꯤꯗꯤ ꯍꯥꯏꯅꯦ
ꯎꯝ
ꯅꯪ ꯃꯐꯝꯗꯒꯤ ꯅꯣꯏ ꯍꯦꯔꯣꯗꯣ ꯀꯌꯥꯃꯨꯛ ꯂꯥꯛꯄ꯭ꯔꯥ ꯃꯐꯝ ꯌꯨꯝꯗꯣ
ꯌꯥꯝ ꯂꯞꯇꯦꯗ ꯑꯗꯨꯗꯤ
ꯍꯥꯏꯗꯤ ꯃꯥꯁꯨ ꯚꯔꯥꯗ ꯂꯩꯕ꯭ꯔꯥ ꯑꯗꯨꯗꯤ ꯔꯦꯟꯗ ꯂꯩꯕ꯭ꯔꯥ
ꯎꯝ
ꯍꯥꯥ
ꯌꯥ
ꯏꯁ ꯑꯣꯏꯔꯝꯃꯣꯏꯗ ꯅꯪ
ꯌꯦꯟꯗ ꯂꯩꯕꯅꯦ ꯃꯥ ꯀꯗꯥꯏꯗ ꯂꯩꯒꯦꯔꯅꯦ ꯔꯦꯟꯗ ꯂꯩꯇ꯭ꯔꯗꯤ ꯍꯣꯏ
ꯑꯦ ꯃꯌꯨ ꯃꯌꯨꯝ ꯍꯥꯏꯗꯤ ꯃꯌꯨꯝ ꯑꯗꯨꯋꯥꯏꯗ ꯂꯩꯕ꯭ꯔꯥ ꯈꯜꯂ ꯂꯩꯔꯝꯃꯒ
ꯎꯝ
ꯃꯥꯗꯣ ꯀꯩ ꯊꯕꯛ ꯇꯧꯕ꯭ꯔꯥ ꯑꯗꯨꯗꯤ
ꯀꯩꯁꯨ ꯇꯧꯗꯦ
ꯑꯃꯨꯛꯀ ꯇꯣꯝꯕ ꯍꯧꯒꯠꯂꯤꯅꯦ ꯆꯛ ꯆꯥꯔꯅꯤ ꯇꯣꯃꯒꯅꯤ
ꯅꯪ ꯅꯣꯡ ꯅꯣꯡꯃ ꯐꯥꯗꯣꯛ ꯆꯥꯛ ꯊꯣꯡꯕꯒ ꯆꯠꯇ꯭ꯔꯣ
ꯀꯥꯏꯗꯩ ꯆꯠꯄꯅꯣꯗ ꯇꯜꯂꯦ
ꯀꯩꯗꯧꯕꯒꯤ
ꯑꯩ ꯀꯣꯏ ꯇꯜꯂꯦ
ꯆꯠꯄꯗ ꯇꯟꯕ꯭ꯔꯥ
ꯎꯝ
ꯀꯩꯗꯧꯕꯒꯤ ꯇꯟꯕ
ꯇꯟꯕꯒꯤ
ꯅꯣꯏꯕꯥꯟꯅꯤ
ꯇꯥꯅꯤꯡꯗꯦꯍꯦ ꯑꯗꯨꯒꯨꯝꯕ
ꯏꯁ ꯌꯥꯔꯦ ꯄꯥꯈꯪꯗꯣ ꯅꯤ ꯁꯥꯁꯇꯤ ꯆꯍꯤ
ꯆꯍꯤ ꯃꯔꯤꯒꯨꯝꯕ ꯂꯩꯒꯦ ꯍꯥꯏꯌꯦ ꯃꯥꯅ
ꯍꯥꯥ
ꯆꯍꯤ ꯃꯔꯤꯒꯨꯝꯕ ꯂꯩꯈꯤꯒꯦ ꯍꯥꯏꯌꯦ ꯃꯥꯅ
ꯅꯪꯅ ꯆꯠꯂꯁꯤ ꯍꯥꯏꯕ
ꯅꯠꯇꯦ ꯃꯥꯅ ꯑꯗꯨꯃꯥꯏ ꯍꯥꯏꯕ
ꯎꯝ ꯅꯨꯡꯉꯥꯏꯔꯦꯅꯦ ꯑꯗꯨꯗꯤ ꯃꯣꯏ ꯑꯁꯦꯡꯕ ꯌꯨꯝꯗꯣ ꯑꯩꯈꯣꯏꯔꯣꯝꯗꯒꯤꯔꯣ
ꯍꯣꯏ ꯅꯣꯏ ꯔꯣꯝꯗꯒꯤꯅꯦ ꯍꯥꯏꯌꯦ ꯃꯥꯁꯨ
ꯍꯥꯥ ꯑꯩꯈꯣꯏꯔꯣꯝꯗ
ꯃꯥꯁꯨ ꯑꯗꯨꯗꯒꯤꯅꯤ ꯍꯥꯏꯌꯦ ꯎꯝ
ꯑꯗꯨꯗꯤ ꯃꯥꯗꯨ ꯑꯗꯨꯗ ꯀꯩꯗꯧꯔꯦ
ꯍꯥꯥ
ꯃꯥꯗꯣ ꯃꯥꯗꯗꯣ ꯑꯗꯨꯗ ꯀꯩꯗꯧꯔ ꯂꯩ ꯂꯩꯕꯅꯣꯀꯣ ꯑꯗꯨꯗꯤꯀꯣ ꯅꯪꯕꯨ ꯁꯪꯉꯒ ꯂꯩꯕ ꯃꯥꯜꯂꯦ ꯑꯗꯨꯗꯤ
ꯍꯗꯤꯃꯖꯦ ꯃꯥꯖꯨ ꯊꯕꯛ ꯇꯧꯅꯤꯉꯥꯏ ꯂꯥꯛꯄꯅꯤ ꯁꯤꯗ
ꯏ꯭ꯁ ꯑꯗꯨꯗ ꯀꯩ ꯊꯕꯛ
ꯐꯪ
ꯗꯨꯀꯥꯟ
ꯁꯦꯕꯥ ꯇꯧꯒꯦ ꯂꯥꯛꯑꯒ ꯇꯧꯗ꯭ꯔꯦ ꯍꯣꯏꯗꯨꯗ ꯑꯗꯨꯕꯨꯗꯤ
ꯎꯝ
ꯊꯂꯅ ꯈꯪꯗ꯭ꯔꯦ
ꯍꯥꯏ ꯍꯥꯏꯅ ꯅꯕꯅꯤꯃꯛ ꯄꯨꯟꯅ ꯑꯃ ꯊꯕꯛ ꯇꯧꯃꯤꯟꯅꯔꯗꯤ ꯏ꯭ꯁ ꯐꯣꯟ ꯇꯧꯔꯛ ꯉꯝꯃꯤꯅꯦ ꯅꯨꯡꯉꯥꯏꯔꯦ ꯏ꯭ꯁ ꯁꯤꯖꯨ
ꯀꯨꯡꯌꯥꯔꯗꯕ ꯀ ꯋꯥꯅꯤ
ꯀꯩ ꯍꯥꯏꯕ
ꯄꯨꯡ ꯀꯌꯥꯗ ꯊꯕꯛ ꯆꯠꯇꯨꯏꯔꯣ
ꯈꯪꯗꯦ ꯄꯨꯡ ꯅꯤꯄꯥꯟ ꯃꯥꯄꯟ ꯃꯄꯜ ꯑꯗꯨꯋꯥꯏꯗ ꯆꯠꯄꯁꯨ ꯌꯥꯏ ꯅꯤꯄꯥꯥꯟ ꯑꯗꯨꯋꯥꯏꯗ ꯆꯠꯄꯁꯨ ꯌꯥꯏ ꯇꯔꯥ ꯆꯠ ꯄ ꯌꯥꯏ ꯑꯩꯗꯤ ꯑꯩꯈꯣꯏꯒꯤꯅꯤ ꯑꯩꯈꯣꯏꯒꯤ ꯅꯤꯅ ꯀꯨꯝꯅꯤꯡꯕ ꯃꯇꯝꯗ ꯀꯨꯝ
ꯎꯝ
ꯉ ꯅꯣꯏꯔꯣꯝꯗ
ꯎꯝ ꯂꯥꯛꯑꯣ
ꯇꯥꯕ꯭ꯔꯣ
ꯇꯥꯏꯌꯦ
ꯅꯣꯏꯔꯣꯝꯗ ꯀꯣꯏꯕ ꯂꯥꯛꯅꯤꯡꯉꯦ
ꯑꯗꯨ ꯂꯥꯛꯑꯣꯅ
ꯇꯥꯗ꯭ꯔꯣ
ꯇꯥꯏꯌꯦ ꯇꯥꯗ꯭ꯔꯣ
ꯑꯩꯗꯤꯅꯦ ꯃꯇꯝ ꯈꯔ ꯂꯩꯅꯤꯡꯉꯦ ꯍꯥꯏꯕ ꯅꯣꯏꯒꯤ ꯀꯩꯅꯣ ꯅꯨꯡꯁꯤꯠꯀꯥ ꯀꯩ ꯀꯩ ꯃꯤꯗꯣ ꯀꯔꯤ ꯀꯃꯥꯏꯅ ꯇꯧꯕ꯭ꯔꯥ ꯑꯗꯨꯃꯥꯏꯅ ꯈꯣꯠꯄ ꯑꯗꯨꯗꯣ ꯂꯥꯛꯀꯦ ꯇꯧꯔꯒ ꯂꯥꯛ ꯂꯥꯛꯀꯦ ꯇꯧꯔꯒ ꯂꯥꯛꯄ ꯐꯪꯗꯧ ꯃꯥꯟꯗ꯭ꯔꯦꯅꯦ ꯃꯇꯝꯗꯣ ꯄꯥꯝꯃꯨꯏꯌꯦꯗ
ꯑꯩ ꯂꯥꯛꯄꯗ ꯉꯥꯅꯨ ꯊꯣꯡꯕꯤꯔꯗꯤ ꯌꯥꯏꯌꯦ
ꯍꯥꯥ
ꯑꯩ ꯂꯥꯛꯄ ꯀꯥꯟꯗꯀꯣ
ꯎꯝ
ꯑꯩ ꯅꯣꯏꯗ ꯀꯣꯢꯔꯛ ꯀꯣꯏꯔꯛꯑꯅꯤꯕ ꯑꯗꯨ ꯃꯇꯝꯗ ꯉꯥꯅꯨ ꯊꯣꯡꯕꯤꯌꯣꯕ
ꯍꯣꯏ ꯍꯣꯏ ꯊꯣꯡꯕꯤꯒꯦ ꯑꯁ ꯑꯃ ꯂꯩꯔꯒ ꯊꯣꯡꯕꯤꯔ ꯂꯣꯏꯔꯦ ꯑꯗꯨꯕꯨꯗꯤ
ꯍꯥ
ꯊꯣꯡꯕꯤꯔ ꯂꯣꯏꯔꯦ ꯅꯪꯅ ꯀꯔꯝ ꯀꯥꯟꯗ ꯂꯥꯛꯇꯣꯏꯅꯣ ꯂꯥꯛꯑꯗꯤ
ꯅꯣꯏꯒꯤ ꯂꯩꯌꯦ ꯍꯥꯏꯕ ꯅꯠꯇ꯭ꯔꯣ
ꯍꯥ ꯂꯩꯌꯦ ꯑꯩꯈꯣꯏꯗ ꯑꯗꯣ ꯅꯣꯏ ꯂꯥꯛꯄꯗꯤ ꯀꯔꯝ ꯀꯥꯟꯗ ꯂꯥꯛꯇꯣꯏꯅꯣ ꯍꯥꯏꯕ ꯑꯒꯁꯇ ꯗꯤꯁꯦꯝꯕꯔꯗꯤ ꯂꯥꯞꯃꯟꯈ꯭ꯔꯦꯅꯦ
ꯍꯨ